ꯅꯨꯡꯉꯥꯏꯔꯤꯕ꯭ꯔꯥ
ꯉꯌꯦ ꯆꯦꯗꯤ
ꯏ ꯅꯆꯦ ꯑꯩꯁꯨ ꯌꯥꯝꯅ ꯅꯨꯡꯉꯥꯏꯖꯔꯦ
ꯑꯣ ꯆꯔ ꯆꯠ ꯄ꯭ꯔꯣ
ꯆꯠꯇꯦ ꯆꯔꯆ ꯆꯠꯇꯕ ꯀꯨꯏꯔꯦ ꯊꯥ ꯑꯃ ꯑꯅꯤ ꯁꯨꯈ꯭ꯔꯦ
ꯀꯩꯒꯤꯅꯣ
ꯍꯧꯒꯠꯄ ꯉꯝꯗꯕ ꯌꯥꯝ ꯇꯟꯕ ꯍꯥꯏꯕꯗꯨ ꯇꯥꯔꯦ
ꯑꯣ ꯑꯗꯨꯗꯤ ꯑꯩ ꯉꯁꯥꯏ ꯇꯧꯔꯝꯗꯤ ꯐꯥꯗꯧꯕ ꯑꯩꯁꯦ ꯆꯥꯔꯖ ꯆꯥꯠꯄ꯭ꯔꯥꯅ ꯈꯟꯕ
ꯃꯉꯥ ꯇꯔꯨꯛ ꯇꯔꯦꯠ ꯅꯤꯄꯥꯜ ꯃꯥꯄꯜ ꯄꯨꯡ ꯃꯥꯄꯜꯗ ꯍꯧꯒꯠꯄꯅꯦ ꯑꯩ ꯉꯁꯤ ꯌꯥꯝ ꯉꯟꯕꯅꯦ ꯑꯩꯗꯤ ꯅꯪꯗꯤ ꯆꯠꯄ꯭ꯔꯣ
ꯑꯩꯈꯣꯏꯗꯤ ꯆꯥꯛ ꯆꯥꯕ ꯂꯣꯏꯔ ꯆꯠꯇꯣꯏꯅꯦ ꯑꯗꯣ ꯉꯁꯤ ꯆꯠꯂꯔꯣꯏ ꯑꯩꯁꯨ
ꯑꯣ ꯆꯥꯕꯤꯔꯣꯢꯌꯦ ꯎꯝ ꯑꯁ ꯑꯩꯗꯤ ꯉꯁꯤꯁꯨ ꯑꯃꯨꯛ ꯎꯁꯣꯏ ꯆꯥꯏꯌꯦ
ꯋꯥ ꯌꯥꯝ ꯐꯩꯒꯣ ꯃꯤꯗꯤ
ꯐ꯭ꯔꯣꯛ ꯂꯣꯈ꯭ꯔꯤ ꯍꯥꯏꯕ꯭ꯔꯥ
ꯑꯥ
ꯐ꯭ꯔꯣꯛ ꯇ
ꯨꯒꯣꯏ
ꯑꯦ ꯑꯦ ꯑꯗꯣ ꯇꯥꯎꯕ ꯑꯃ ꯑꯦꯟꯖꯤꯟ ꯑꯁ ꯃꯊꯦꯜ ꯌꯥꯝꯃꯤ ꯍꯥꯎꯇꯕ ꯉꯥꯛꯇ
ꯌꯦꯟꯖꯥꯡ ꯊꯥꯔꯛꯑꯣ ꯑꯩꯒꯤꯁꯨ ꯑꯅꯧ ꯑꯅꯧꯕ ꯍꯦꯟꯖꯥꯡ
ꯑꯁ ꯍꯥꯎꯗ ꯑꯅꯧꯕ ꯍꯟꯖꯥꯡꯁꯦ ꯕꯦꯂꯣꯏ ꯄꯥꯏ ꯂꯩꯌꯦ
ꯑꯗꯨꯗꯤ ꯑꯣꯛꯖꯔꯦ ꯎꯁꯣꯏ ꯍꯥꯏꯕꯅꯦ
ꯍꯥ ꯍꯥ ꯂꯥꯛꯑꯣ ꯈꯨꯗ ꯂꯥꯛꯑꯣ
ꯂꯧꯕ ꯂꯥꯛꯑꯣ ꯂꯧꯕ ꯂꯥꯛꯑꯣ
ꯑꯩꯁꯨ ꯑꯩꯀꯣ ꯉꯁꯤꯀꯣ ꯇꯨꯝꯒꯅꯤ
ꯑꯣ ꯀꯣꯏꯕ ꯆꯠꯂꯣꯏꯗ꯭ꯔꯣ
ꯆꯠꯂꯣꯏꯌꯦ ꯇꯥꯜꯂꯦ ꯌꯨꯝꯗ ꯇꯨꯝꯃꯒ ꯂꯩꯕꯅ ꯅꯨꯡꯉꯥꯏꯌꯦ
ꯑꯣ
ꯀꯅꯥꯅꯥ ꯂꯩꯔꯤꯅꯣ
ꯏꯊꯥꯟꯗ ꯂꯩꯌꯦ
ꯑꯇꯩꯗꯤ
ꯑꯇꯩꯗꯤ ꯃꯣꯏꯁꯨ ꯐꯣꯟꯗ ꯏꯗꯤꯛ ꯆꯨꯈ꯭ꯔꯦ ꯂ
ꯇꯔꯤꯔꯥꯎꯅꯥ
ꯀꯔꯤ
ꯀꯔꯤꯔꯥꯛꯑꯣꯕ
ꯑꯁ ꯇꯜꯂꯦ ꯅꯪ ꯅꯪ ꯔꯥꯎꯑꯣ
ꯅꯣꯡ ꯆꯨꯕ꯭ꯔꯥ ꯀꯃꯥꯏꯅ ꯇꯧꯒꯦ
ꯆꯨꯗꯦ ꯑꯌꯨꯛ ꯉꯟꯇꯥ ꯆꯨꯕ ꯃꯥꯜꯂꯦ ꯑꯩꯗꯤ ꯈꯪꯗꯦ ꯇꯨꯝꯒꯤ
ꯀꯅꯥꯁꯨ ꯂꯛꯇꯦ
ꯅꯨꯡꯗꯥꯡ ꯁꯨꯗꯦ ꯅꯨꯡꯗꯥꯡꯗꯤ
ꯑꯁ ꯑꯁꯤ ꯃꯌꯥꯡ ꯅꯨꯄꯥꯈꯣꯏꯁꯦ ꯋꯥ ꯌꯥꯝꯈꯔꯦꯗ ꯇꯥꯕ꯭ꯔꯥ ꯕꯦꯛꯒ꯭ꯔꯥꯎꯟꯒꯤ ꯅꯣꯏꯁꯇꯣ ꯃꯌꯥꯡꯈꯣꯣꯏꯅꯤ ꯑꯩꯈꯣꯏ ꯃꯅꯥꯛꯇ ꯔꯦꯟ ꯂꯩꯕ ꯑꯗꯨꯒꯤ
ꯑꯣꯝ ꯀꯃ ꯍꯥꯏꯔꯣ
ꯑꯁ ꯈꯅꯕ ꯅꯠꯇꯦ ꯃꯣꯏꯒꯤ ꯃꯍꯧꯁꯥꯅꯦ ꯌꯥꯝꯅ ꯅꯨꯡꯁꯤꯅ ꯍꯥꯏꯔꯁꯨꯀꯣ ꯈꯠꯅꯕ ꯃꯥꯟꯕꯅꯦ ꯃꯣꯏꯁ
ꯐꯦꯃꯤꯂꯤ ꯂꯩꯔꯣ ꯀꯃꯥꯏꯅ ꯇꯧꯔꯤꯅꯣ
ꯑꯇꯩ ꯅꯠꯇꯦꯒ꯭ꯔꯨꯞꯇ ꯊꯕꯛ ꯛ ꯁꯨꯕ ꯃꯈꯣꯏ ꯒ꯭ꯔꯨꯞꯇ ꯂꯩꯕꯅꯤ
ꯑꯣ
ꯀꯅꯣ ꯏꯔꯦꯅ꯭ꯔꯣ
ꯑꯩꯈꯣꯏꯒꯤ ꯅꯠꯇꯦ ꯑꯩꯈꯣꯏ ꯅꯥꯏꯕꯔꯈꯣꯏꯒꯤꯅꯤ
ꯑ
p....
ꯑꯗꯣ ꯅꯪꯗꯤ ꯍꯤꯟꯗꯤ ꯌꯥꯝ ꯍꯥꯏꯩꯔꯝꯒꯅꯤꯅꯦ
ꯀꯩꯗꯧꯔꯒꯦ ꯇꯝꯕꯤꯌꯨ ꯍꯥꯏꯕ꯭ꯔꯣ ꯂꯥꯛꯑꯣ ꯀꯣꯆꯤꯡ ꯇꯧꯕꯒ
ꯏ ꯏ ꯑꯁ ꯑꯩꯁꯨ ꯑꯩꯁꯨ ꯅꯣꯏꯒꯤ ꯅꯐꯝꯗ ꯂꯥꯛꯅꯤꯡꯉꯥꯏ ꯂꯩꯌꯦ
ꯂꯥꯛꯑꯣ ꯂꯥꯛꯑꯣ ꯅꯣꯏ ꯍꯤꯔꯨ ꯍꯟꯗ ꯂꯩꯕ꯭ꯔꯣ ꯁꯤꯗ
ꯂꯩꯇꯦ ꯃꯥꯗꯤ
ꯑꯗꯨꯒꯤꯅꯦ ꯂꯥꯛꯇꯦꯕ ꯂꯩꯔꯗꯤ ꯅꯪ ꯂꯥꯛꯑꯅꯤ ꯍꯥꯏ ꯈꯪꯉꯦꯕ
ꯎꯗꯗ ꯀꯣꯏꯔ ꯣꯔꯦ ꯊꯥ ꯑꯅꯤ ꯑꯍꯨꯝ ꯁꯨꯔꯦ ꯏꯌꯔꯗꯣ ꯀꯔꯤ ꯍꯥꯏꯕ꯭ꯔꯥ ꯏꯌꯔ ꯑꯗꯣ ꯆꯍꯤ ꯆꯍꯤ ꯑꯅꯤ ꯑꯅꯤ ꯍꯦꯟꯈ꯭ꯔꯦ ꯎꯅꯗꯕ ꯀꯨꯏꯒ ꯊꯥ ꯍꯥꯏꯕ ꯅꯠꯇꯦ ꯆꯍꯤ ꯍꯥꯏꯕꯅꯦ ꯃꯁꯛ ꯐꯥꯎ ꯀꯥꯎ ꯐꯔꯦ
ꯑ
ꯗꯒ ꯗ ꯀ ꯇꯒ ꯀꯣꯏ ꯂꯕꯅꯣ ꯀꯔꯝ ꯀꯗꯥꯏꯗꯒꯤꯔꯣ ꯅꯪꯒꯤ ꯅꯨꯄꯥꯗꯣ
ꯎ ꯁꯤꯗꯅꯁꯨ ꯀꯥꯏꯅꯣ
ꯀꯩꯅꯣ ꯍꯥꯏ ꯕꯤꯗꯤ ꯀꯏ
ꯍꯦ ꯣꯝꯕꯤꯒꯦ ꯇꯥꯏꯂꯣ ꯑꯃꯨꯛ ꯋꯥꯏꯌꯣꯅꯦ
ꯍꯥ ꯍꯥꯏꯅꯤ ꯗꯕꯅꯥ ꯑꯣꯏ ꯑꯣꯏꯔꯗ
ꯍꯥꯏꯕꯤꯌꯨ ꯂꯤꯕꯤꯌꯨ ꯈꯟꯖ ꯐꯖꯕꯤ
ꯀꯥꯔꯣꯏꯌꯦ ꯅꯪ ꯑꯩꯉꯣꯟꯗꯁꯨꯨꯝ ꯃꯥꯏꯅ ꯍꯥꯏ ꯌꯥꯕ꯭ꯔꯣ
ꯁꯨꯕ ꯌꯥꯕꯅꯦꯀꯣ ꯂꯤꯡꯕ ꯆꯠꯄ ꯌꯥꯕꯅꯦ
ꯑꯁ ꯑꯩꯗꯣ ꯄꯦꯔꯦꯠ ꯂꯩꯌꯦ ꯑꯗꯨꯒꯤ ꯌꯥꯝ ꯋꯥ ꯂꯩꯕꯅꯦ ꯏꯆꯦ ꯑꯩꯁꯦ
ꯊꯕꯛ ꯁꯨꯕꯗꯤ ꯐꯖꯅ ꯆꯠꯄꯅꯤ ꯍꯥꯏꯕꯅꯦ
ꯍꯣꯏ ꯑꯗꯨꯃꯥꯏꯅꯗꯤ ꯍꯥꯏꯌꯦ ꯑꯗꯣ ꯑꯩꯁꯦ ꯇ ꯍꯕ ꯇꯥꯔꯦ
ꯍꯥ ꯍꯧꯖꯤꯛꯁꯨ ꯆ ꯂꯩꯔꯣ
ꯇꯔꯤ
ꯍꯧꯖꯤꯛꯁꯨ ꯆꯠꯂꯤꯔꯨꯕ
ꯉꯔꯥꯡꯈꯛ ꯂꯥꯛꯑꯒ ꯆꯠꯇ꯭ꯔꯦ
ꯑꯗꯨꯅ ꯑꯗꯨꯅꯆꯤꯟ ꯊꯤꯕ ꯋꯥꯅꯤ ꯂꯧꯔ ꯆꯥꯅꯤꯡꯅꯕꯒꯤ
ꯅꯠꯇꯦ ꯑꯩꯁꯦ ꯑꯗꯨꯃꯥꯏꯅ ꯇꯧꯕꯅꯦ
ꯀꯩꯅꯣ ꯑ ꯍꯩ ꯗꯨꯀꯥꯟ ꯌꯣꯜꯂꯒ ꯍꯩ ꯐꯖ ꯐꯖꯕ ꯐ꯭ꯔꯦꯁ ꯐ꯭ꯔꯦꯁ ꯆꯥꯔꯅꯦ ꯍꯛꯆꯥꯡ ꯐꯥꯅꯕ
ꯀꯨꯏꯈ꯭ꯔꯦ ꯇꯣꯛꯈ꯭ꯔꯦ ꯊꯥ ꯑꯅꯤ ꯑꯍꯨꯝ ꯁꯨꯔꯦ ꯇꯣꯛꯈ꯭ꯔꯕ ꯑꯩꯁ ꯅꯪꯁꯨ ꯄꯥꯡꯉꯩ
ꯑ ꯗꯨꯀꯥꯟꯔꯣ
ꯍꯥ ꯗꯨꯀꯥꯟ ꯍꯩ ꯌꯣꯟꯕ ꯍꯧ ꯌꯣꯟꯗ꯭ꯔꯦ ꯍꯥꯏꯕ
ꯌꯣꯟꯗ꯭ꯔꯦ ꯀꯨꯏꯔꯦ ꯀꯔꯤꯅꯣ
ꯑꯗꯨꯗ
ꯑꯩꯈꯣꯏ ꯌꯨꯝꯗ ꯄꯝ ꯗꯨꯀꯥꯟ ꯑꯃ ꯆꯥꯔꯒ ꯂꯩꯔꯦ ꯄꯥꯟꯗꯤ ꯍꯥꯞꯇꯦ ꯑꯗꯣ ꯗꯨꯀꯥꯟ ꯄꯤꯛ ꯑꯄꯥ ꯑꯆꯥꯄꯣꯠꯒꯤ
ꯎꯝ
ꯎ
ꯁꯤꯇꯥꯔ ꯕꯤꯖꯤꯅꯦꯁ ꯇꯣ ꯏꯗꯨꯅ
ꯕꯤꯖꯤꯅꯦꯁꯇꯣ ꯅꯨꯡꯉꯥꯏꯇꯦ ꯁꯤꯌꯦ ꯄ꯭ꯔꯣꯐꯤꯠ ꯂꯩꯇꯦ ꯍꯩ ꯌꯣꯟꯕꯗꯣ ꯂꯣꯏꯅ ꯄꯨꯝꯃꯦ ꯄ꯭ꯔꯣꯐꯤꯠ ꯂꯩꯖꯗꯦ ꯄꯩꯁꯥ ꯂꯣꯏꯅ ꯃꯥꯡꯈ꯭ꯔꯦ ꯗꯤꯐꯤꯖꯤꯠ ꯆꯠꯂꯦ
ꯎꯗ ꯍꯦ
ꯑ ꯎ
ꯑꯁ ꯑꯩꯅꯀꯣ ꯀꯨꯝ ꯔꯨꯝ ꯀ꯭ꯔꯨꯝ ꯨꯝ ꯇꯧꯋꯅꯦ
ꯑꯦ
ꯇꯥꯕ꯭ꯔꯣ ꯑꯩ ꯑꯅꯨꯀꯣꯜꯅꯦ ꯍꯣꯏ ꯍꯧꯖꯤꯛ ꯭ꯔꯨ ꯭ꯔꯨ ꯭ꯔꯨ ꯃꯅꯨꯡꯗ ꯑꯁꯔꯅ
ꯆꯪꯕꯒꯤ ꯑꯣꯏꯔꯝꯒꯅꯤ
ꯎꯝ
ꯎ
ꯍ ꯍꯣ ꯉꯁꯤ ꯅꯨꯡꯁꯥꯗꯤ ꯅꯨꯡꯉꯥꯏꯍꯦ ꯋꯦꯗꯔꯗꯤ ꯉꯔꯥꯡ ꯐꯥꯎꯗ ꯌꯦꯡꯕ꯭ꯔꯣ
ꯏꯗꯦ
ꯍꯌꯦꯡ ꯑꯥꯔꯖꯦꯟꯇꯤꯅꯥ ꯅꯠꯇ꯭ꯔꯣ
ꯑꯦ ꯍꯌꯦꯡ ꯑꯃꯨꯛ ꯑꯣꯏꯔꯕꯣ
ꯈꯪꯗꯦ
ꯑꯣꯏꯔꯝꯃꯣꯏꯍꯦ ꯑꯔꯖꯦꯟꯇꯤꯅꯥꯗꯣ ꯃꯗꯦ ꯉꯁꯤ ꯐ꯭ꯔꯥꯏꯗꯦ ꯗꯔꯥꯒꯨꯝꯕ ꯁꯅꯕ ꯅꯠꯇ꯭ꯔꯣ
ꯑꯗꯣ ꯊꯥꯔꯇꯤ ꯇꯨꯛꯥꯎꯒꯤ ꯂꯣꯏꯔꯕ ꯍꯧꯖꯤꯛ ꯁꯤꯛꯁꯇꯤꯟ ꯔꯥꯎꯟ ꯑꯣꯐ ꯁꯤꯛꯁꯇꯤꯟꯅꯦꯕ
ꯑꯣ ꯎꯝ
ꯍꯌꯦꯡ ꯕ꯭ꯔꯥꯖꯤꯜꯒ ꯅꯣꯔꯋꯦꯁꯨ ꯂꯩꯕꯅꯦ
ꯑꯁ ꯕ꯭ꯔꯥꯖꯤꯜ ꯀꯗꯧꯔꯋꯦ ꯏꯁꯁꯅꯥꯔꯗꯤ ꯑꯩ ꯀꯅꯥꯕꯨ ꯁꯞꯄꯣꯔꯠ ꯇꯧꯁꯤꯔꯥ ꯈꯪꯗ꯭ꯔꯦ ꯕ꯭ꯔꯥꯖꯤꯜꯁꯨ ꯅꯨꯡꯁꯤꯌꯦ ꯅꯣꯔꯋꯦꯁ
ꯑꯩꯅ ꯍꯜꯂ ꯑꯁꯃ ꯎꯝ ꯌꯦꯉꯅꯨꯡꯌꯦ
ꯅꯣꯔꯋꯦꯗꯀꯣ
ꯑ ꯍ
ꯑꯥ ꯑꯗꯨ ꯅꯨꯄꯥꯗꯣ ꯌꯥꯝ ꯅꯣꯛꯅꯤꯡꯉꯤ ꯚꯦꯔꯤ ꯐꯟꯅꯤ
ꯍꯣꯏ ꯃꯁꯛꯇꯣ ꯌꯥꯝ ꯋꯥꯡ ꯆꯥꯎꯔꯒ ꯑ ꯄꯨꯔꯥꯒ ꯂꯩ ꯌꯥꯔꯅꯤ
ꯑꯗꯣ ꯃꯗꯨ ꯅꯨꯄꯥꯗꯣ ꯃꯥꯒꯤ ꯁꯝꯅꯦ ꯄꯥꯏꯕ ꯌꯥꯗꯕ ꯃꯥꯜꯂꯦ ꯃꯤ ꯑꯣ ꯃꯤ ꯇꯣ ꯅ ꯀꯣ ꯅꯥꯕ ꯃꯇꯝꯗ ꯁꯣꯛꯑꯁꯨ ꯃꯥꯗꯣ ꯀ꯭ꯔꯤꯁꯨ ꯇꯧꯗꯦꯕ ꯑꯗꯨꯝ ꯅꯣꯛꯑꯦꯕ ꯑꯗꯨꯕꯨꯀꯣ ꯃꯥꯒꯤ ꯁꯝ ꯑꯗꯣ ꯄꯥꯏꯔꯗꯤ ꯌꯥꯝ ꯁꯥꯎꯕꯅꯦ ꯑꯗꯨ ꯅꯨꯄꯥꯗꯣ ꯌꯥꯝ ꯅꯣꯛꯅꯤꯡꯕꯅꯦ ꯃꯁꯥꯝ ꯄꯥꯏꯕ ꯌꯥꯗꯕꯅꯦ
ꯒꯃ ꯇ ꯍꯥꯏꯕꯅꯤꯕ
ꯎ
ꯑꯗꯨ ꯅꯨꯄꯥꯗꯨꯣ ꯃꯥꯒꯤ ꯁꯣꯔꯠ ꯁꯣꯔꯠ ꯚꯤꯗꯤꯑꯣꯗꯣ ꯌꯦꯡꯉ ꯑꯗꯨꯝ ꯅꯣꯛꯅꯤꯡꯕꯗꯣ
ꯑ ꯃꯥꯒꯤꯦ ꯎꯝ ꯃꯥꯅ ꯆꯥꯕ ꯈꯣꯠꯁꯨ ꯑꯉꯥꯎꯕ ꯃꯥꯜꯂꯦ ꯏꯟꯇꯔꯚꯤꯌꯨ ꯇꯧꯕꯗꯣ ꯖꯤꯁꯨꯒ
ꯑꯥ ꯑꯥ
ꯌꯥꯝꯅꯒ
ꯍꯣꯏ
ꯑ
ꯑꯗꯨꯅ ꯄꯥꯎ ꯌꯥ ꯏꯆꯝ ꯆꯝꯃꯤꯀꯣ
ꯑꯗꯨꯒ ꯀꯩꯅꯣꯅꯦ ꯃꯥꯗꯣ ꯃꯥ ꯅꯨꯄꯤꯗꯤ ꯑꯗꯨꯝ ꯐꯖꯩꯩꯅ
ꯑꯣ ꯈꯪꯗꯦ ꯃꯥꯒꯤ ꯅꯨꯄꯤꯗꯨꯗꯤ ꯑꯗꯣ ꯂꯥꯏꯔꯕ ꯋꯥꯔꯜ ꯍꯥꯏꯕꯗꯣ
ꯍꯣꯏ ꯑꯗꯨ ꯅꯨꯄꯥꯅ ꯀꯩꯅꯣꯕ
ꯃꯁꯥ ꯈꯨꯊꯤꯗꯨꯒ ꯌꯥꯝ ꯄꯤꯛꯑꯒ ꯑꯁ
ꯅꯨꯄꯤ ꯑꯃꯨꯛ ꯑꯣꯏꯅꯑ ꯍꯥꯏꯔꯣ ꯀꯃꯥꯏꯅ ꯇꯧꯕꯅꯣꯕ ꯑꯩ ꯈꯪꯗꯦ
ꯀꯣꯏꯅꯥ ꯑꯩ ꯍꯥꯏꯌꯦꯦ ꯖꯪꯒꯜꯗ ꯗꯦꯇꯤꯡ ꯆꯠꯄꯒꯤ ꯚꯤꯗꯤꯑꯣꯗꯣ ꯎꯗ꯭ꯔꯣ ꯃꯣꯏꯅꯤꯒꯤ ꯃꯤꯁꯦꯁꯁꯨ ꯚꯦꯔꯦꯜ ꯆꯠꯄꯗꯣ
ꯑꯗꯣꯝ ꯁꯝ ꯁꯦꯝꯦꯝꯗꯣ ꯑꯗꯣ ꯍꯧꯖꯤꯛ ꯃꯥ ꯀꯣꯏꯕ ꯅꯨꯄꯤꯔꯣ
ꯍꯣꯏ
ꯑꯗꯨꯖꯅ ꯁꯝ ꯁꯦꯝꯕꯗꯣ
ꯑꯧ ꯖꯪꯒꯜꯗ ꯐꯝꯃꯒ ꯁꯝ ꯁꯦꯡꯕꯗꯨ
ꯑ ꯀꯅꯥꯅ ꯑꯗꯨ ꯚꯔꯦꯜ ꯆꯠꯍꯜꯂꯤꯕꯅꯣꯕ ꯑꯗꯨ
ꯊꯥ ꯊꯥ ꯊꯥ ꯊꯥ ꯊꯥꯛ ꯀꯧꯦ ꯍꯥꯏꯌꯦꯦ
ꯑꯣ ꯑꯗꯨ ꯑꯗꯨꯅ
ꯑꯝ
ꯑꯗꯨ ꯅꯨꯄꯤꯁꯨ ꯖꯒꯣꯠ ꯆꯥꯕ ꯃꯤ ꯑꯣꯏꯔꯝ
ꯃꯧꯅꯤ ꯍꯥꯏꯌꯦ ꯍꯜꯂꯛꯄꯤꯅꯤ ꯍꯥꯏꯌꯦ ꯑꯗꯨ ꯅꯨꯄꯤꯁꯨ
ꯕꯔꯥꯅꯦ ꯑꯗꯨ ꯅꯨꯄꯤꯤ ꯅꯨꯄꯥ ꯀꯩ ꯀꯗꯧꯔꯒ ꯃꯥ ꯃꯆꯥ ꯂꯩꯔꯒ ꯑꯁꯨꯕ ꯌꯥꯝ ꯀꯥꯏ
ꯁꯕꯥꯥꯛ ꯁꯕꯤ
ꯑꯗꯨꯗꯤ ꯑꯒꯤ ꯅꯨꯄꯤꯗꯣ ꯀꯃꯥꯏꯅ ꯇꯧꯗꯣꯏꯅꯣ ꯃꯆꯥ ꯑꯅꯤꯗꯣ ꯃꯠꯇꯒꯝꯃꯁꯤꯗ
ꯈ ꯄꯩꯁꯥ ꯄꯥꯏꯔꯒ ꯅꯨ ꯅꯨꯄꯤ ꯆꯣꯞꯄ ꯑꯃ ꯅꯨꯄꯤ ꯄꯥꯝꯂꯛꯄꯗꯣ
ꯑꯗꯨ ꯅꯨꯄꯥ ꯄꯩꯁꯥ ꯌꯥꯝ ꯄꯥꯏꯕ꯭ꯔꯅꯦ
ꯌꯥꯝ ꯄꯥꯏꯕ ꯅꯠꯇꯦ ꯌꯥꯝ ꯂꯥꯏꯕꯅꯦ ꯍꯥꯟꯅꯗꯤ ꯌꯥꯝ ꯂꯥꯏꯕꯅꯦ ꯑꯗꯣ ꯍꯧꯖꯤꯛꯀꯥꯟꯗꯤ ꯌꯨꯇ꯭ꯌꯨꯕꯇꯗꯒꯤ ꯄꯩꯁꯥ ꯈꯔ ꯈꯔ ꯐꯪꯕ ꯖꯤꯄꯦꯗ ꯃꯤꯅ ꯅꯨꯡꯁꯤꯔꯒ ꯄꯩꯁꯥ ꯊꯥꯕꯤꯕ ꯑꯗꯨ ꯇꯧꯕ
ꯑꯩ ꯅꯨꯡꯁꯤ ꯈꯪꯅꯒ ꯄꯩꯁꯥ ꯄꯥꯏꯔꯦꯅ ꯈꯤꯗ ꯈꯜꯁꯤ ꯈꯛꯇꯪ ꯄꯥꯏꯔꯒ ꯌꯥꯝ ꯂꯩꯏꯕ ꯁꯥꯕ